ꯐꯥꯅ‌ ꯏꯁ ꯁꯥꯕꯤ ꯀꯃꯥꯏꯅ ꯇꯧꯔꯤꯒꯦ ꯄꯥꯎ ꯅꯨꯡꯉꯥꯏꯕꯔ‌ꯣ
ꯍꯣꯏ ꯑꯁ ꯌꯦ ꯌꯦꯔꯨꯝ ꯌꯥꯝꯃꯟꯗꯅꯀꯣ
ꯑꯩꯗꯤ ꯌ‌ꯦꯔꯨꯝ ꯇꯔꯨꯛꯅꯦ ꯑꯩꯁꯨ
ꯑꯁ ꯑꯩꯗꯤ ꯇꯔꯨꯛ ꯍꯦꯜꯂꯝꯒꯅꯤ
ꯑꯩꯗꯤ ꯇꯔꯨꯛꯅꯦ ꯈꯪꯗꯕꯩꯅꯦ ꯃꯤꯒꯤ ꯃꯋꯥ ꯂꯧꯕꯤꯗꯕ ꯑꯗꯨꯒꯤ ꯑꯩꯅ ꯄꯪꯇꯧ ꯇꯧꯁꯤꯟꯕ ꯑꯁ ꯑꯣꯏꯒꯦꯔꯥ ꯑꯣꯏꯒꯦꯔꯥꯅ ꯄꯪꯅꯝ ꯅꯝ ꯅꯝꯁꯤꯟꯕ ꯑꯩꯗ‌ꯣ ꯃꯋꯥ ꯂꯧꯗ‌ꯦꯅ ꯍꯩꯄꯥ ꯁꯔꯨꯕ
ꯔꯕꯅꯦ
ꯑꯗꯣ ꯆꯪꯉꯗꯤ ꯆꯪꯉꯦꯀꯣ ꯍꯔꯥꯎꯔꯦꯁꯦ ꯆꯪꯉꯗꯤ
ꯑꯥ ꯍ‌ꯣꯏꯅꯦ
ꯆꯪꯗꯔꯗꯤ ꯎꯄꯥꯏ ꯂꯩꯇꯔ‌ꯦꯀ‌ꯣ ꯑꯗ‌ꯣ ꯅꯪꯒꯤ ꯗꯤꯌꯨ ꯗ‌ꯣ ꯀꯤꯂꯤꯌꯥꯔ ꯇꯧ
ꯌꯥꯝꯃꯟꯈꯔꯦ ꯏꯀꯥꯏꯗ꯭ꯔꯣ ꯃꯤꯉꯣꯟꯗ ꯏꯀꯥꯏꯗ꯭ꯔꯣ ꯅꯪ
ꯂꯤꯁꯤꯡ ꯃꯉꯥ ꯌꯧꯈꯤꯁꯅꯨ ꯍꯥꯏꯕꯅꯦ
ꯑꯁ ꯌꯥꯔꯦ ꯅꯣꯏ ꯅꯪꯒꯤ ꯁꯦꯟꯗꯣꯏꯒ ꯍꯥꯞꯄꯗꯤ ꯃꯉꯥ ꯁꯨꯗꯣꯏꯔꯦ ꯐꯥꯒꯤꯔꯣ ꯂꯨꯄꯥ ꯀꯨꯟ ꯀꯨꯟꯅꯦ ꯐꯥꯏꯟꯗꯣ ꯍꯟꯗꯛ ꯀꯤꯗꯣ
ꯀꯥꯏꯗꯦ
ꯅꯍꯥꯟꯒꯤꯅ ꯂꯨꯄꯥ ꯇꯔꯥ ꯑꯩꯁꯨ ꯄꯤꯗ꯭ꯔꯤꯌꯦ ꯊꯥ ꯑꯅꯤ ꯁꯨꯔꯦ ꯄꯤꯗꯕ ꯎꯄꯥꯏ ꯂꯩꯇ‌ꯦ ꯑꯩꯗꯣ ꯍꯟꯗꯛꯀꯥꯟꯗꯣ
ꯑꯥ
ꯃꯅꯤꯄꯨꯔꯤ ꯉꯥꯡꯃꯟ ꯉꯥꯡꯃꯟꯗꯅ ꯃꯅꯤꯄꯨꯔꯤ ꯑꯣꯟꯗꯣꯔꯦ ꯑꯩ
ꯑꯣꯜꯂꯨ ꯑꯣꯜꯂꯨ ꯅꯣꯡꯐꯗ‌ꯣꯛꯁꯨ ꯑꯣꯟꯕ ꯌꯥꯏ ꯊꯥ ꯑꯃ ꯑꯅꯤꯗꯪ ꯑꯣꯜꯂꯒ ꯏꯁ
ꯊꯥ ꯑꯃꯅꯤ ꯅꯠꯇꯦ ꯍꯞꯇꯥ ꯑꯃꯈꯛꯇꯪ ꯉꯥꯏꯔꯤꯌꯦ
ꯎꯄꯥꯥꯏ ꯂꯩꯇ‌ꯦꯀꯣ
ꯍꯞꯇꯥ ꯐꯥꯗꯔꯤꯌꯦ
ꯑꯥ ꯑꯩ ꯍꯞꯇꯥ ꯅꯪꯗꯤ ꯍꯞꯇꯥ ꯐꯥꯈꯔꯝꯃꯣꯏ ꯑꯩꯁꯨ ꯍꯞꯇꯥꯗꯤ ꯐꯥꯗ꯭ꯔꯤꯌꯦ ꯑꯣ ꯑ ꯍꯌꯦꯡ ꯐꯥꯗꯣꯏꯕ ꯍꯌꯦꯡ ꯐꯥꯗꯣꯏꯕ ꯍꯌꯦꯡ ꯍꯟꯁꯤ ꯐꯥꯗꯣꯏꯕ ꯈꯪꯗ꯭ꯔꯦ ꯄꯨꯟꯁꯤꯁꯦ
ꯗ
ꯅꯪ ꯊꯕꯛ ꯆꯠꯄꯕꯨ ꯅꯨꯡꯉꯥꯏꯕ꯭ꯔꯣ ꯀꯃꯥꯏꯅ ꯇꯧꯒꯦ
ꯎꯝ ꯑꯁ ꯉ ꯉ ꯍꯜꯂꯛꯀꯦ ꯍꯥꯏꯕ ꯅꯨꯃꯤꯠꯇꯨ ꯃꯤ ꯌꯥꯝꯃꯟꯗꯨꯅꯣ ꯁꯥꯎꯅꯤꯡꯒꯦꯍꯦ ꯄꯨꯡ ꯃꯔꯤꯗꯒꯤ ꯑꯣ ꯍꯧꯒꯠꯂꯒ ꯀꯩ ꯀꯥꯏꯩꯅꯣ ꯇꯧꯔꯒ ꯑꯁ ꯆꯠꯂꯦ
ꯎꯝ
ꯃꯣꯏꯁꯨ ꯄꯨꯡ ꯃꯉꯥꯗ ꯑꯩ ꯂꯥꯛꯄ ꯀꯥꯟꯗ ꯃꯣꯏ ꯇꯧꯕ ꯍꯧꯔꯝꯃꯦ ꯄꯥꯏꯕ ꯍꯧꯔꯝꯃꯦ ꯍꯥꯏꯕ
ꯑꯥ
ꯑꯩ ꯉꯁꯥꯏ ꯊꯥꯔꯛꯄꯗꯣ ꯎꯑꯦꯀꯣ
ꯑꯥ
ꯑꯗꯨꯗ
ꯑꯁ ꯇꯂ ꯏ ꯀꯗꯑꯦ ꯑꯗꯨ ꯑꯗꯨꯒꯒꯨꯝꯕꯗꯨꯣ
ꯑꯩꯈꯣꯏꯅ ꯋꯥꯅꯔꯦ ꯍꯥꯏꯕ ꯃꯤꯁꯤꯡꯁꯦ ꯃꯣꯏꯁꯨ
ꯅꯪꯅ ꯀꯔꯤ ꯊꯕꯛ ꯀꯔꯤ ꯀꯃꯥꯏꯅ ꯇꯧꯔ ꯄꯣꯠꯆ ꯆꯩ ꯄꯤꯊꯣꯛ ꯄꯤꯁꯤꯟ ꯇꯧꯕ꯭ꯔꯣ
ꯍꯣꯏ ꯍꯥꯏꯗꯤ ꯏꯗꯣ ꯏ ꯏ ꯏ ꯋꯥꯡꯕ꯭ꯔꯥ ꯅꯦꯝꯕ꯭ꯔꯥ ꯍꯥꯏꯕꯗꯨ ꯆ ꯏꯌꯥꯠ ꯇꯝ ꯔꯣ
ꯍꯣꯏ ꯑꯩ ꯈꯪ ꯒ꯭ꯌꯥꯟ ꯇꯥꯔꯦ ꯑꯗꯨꯒꯨꯝꯕꯁꯨ ꯌꯦꯡꯕ ꯑꯣꯏꯔꯦ
ꯍꯣꯏ ꯑꯗꯨꯒꯨꯝꯕꯁꯨ ꯈꯔ ꯌꯦꯡꯉꯦꯕꯀꯣ ꯑꯩꯗꯣ
ꯅꯪꯗꯤ ꯑꯗꯨꯗꯤ ꯀꯩꯅꯣ ꯂꯥꯏꯌꯦꯡꯕ ꯃꯤ ꯑꯣꯟꯗꯣꯏꯔꯦ
ꯑꯣꯟꯔꯦ
ꯄꯥꯎꯅ ꯉꯥꯏꯔꯦꯀꯣ
ꯑꯣ ꯅꯔꯦ ꯅꯔꯦ ꯃꯔꯛ ꯃꯔꯛꯇꯗꯤ ꯁꯥꯎꯅꯤꯡꯉꯦ ꯀꯥꯏꯒ
ꯑ ꯋꯥꯃꯟꯕꯒꯤꯔꯣ
ꯑꯩꯅ ꯁꯥꯔꯅꯤ ꯀꯧꯕ ꯑꯁꯨ ꯉꯥꯡ ꯉꯪꯗꯦ ꯄꯣꯠ ꯆꯩꯩꯅꯦ ꯀꯥꯎ ꯀꯥꯎ ꯉꯕ
ꯅꯪ ꯊꯕꯛꯇꯒꯤ ꯑꯗꯨꯗꯤ ꯊꯕꯛꯇꯒꯤ ꯄꯣꯊꯍꯟ ꯈꯏꯔꯄꯣꯏꯍꯥ ꯄꯊꯥ ꯍꯥꯏꯒꯗꯕ ꯀꯨꯏꯔꯔꯣꯏ ꯑꯗꯨꯃꯥꯏꯅ ꯇꯧꯅꯣ
ꯑꯁ ꯑꯩ ꯑꯩ ꯐꯥꯎꯗ ꯈꯔ ꯌꯥꯕꯅꯦ ꯑꯃ ꯍꯥꯏꯕ ꯅꯨꯄꯤ ꯑꯃ ꯂꯩꯌꯦꯕ ꯑꯗꯨꯗꯤ ꯂꯥꯎꯕꯅꯦꯍꯦ ꯑꯆꯧꯕ ꯃꯤꯅꯦꯕ
ꯑꯥ
ꯑꯗꯨꯗꯤ ꯂꯥꯎꯕꯅꯤ ꯋꯥꯔꯗꯤꯀꯣ ꯂꯥꯎꯕꯅꯤ ꯃꯥꯅ ꯇꯥꯕ ꯃꯥꯅ ꯍꯥꯏꯕ ꯏꯟꯗ꯭ꯔꯗꯤ ꯑꯁ ꯑꯍꯜ ꯑꯃ ꯂꯩꯌꯦ ꯄꯨꯔꯥ ꯂꯥꯎꯕꯅꯤ ꯑꯗꯨꯁꯨ ꯂꯩꯁꯥꯕꯤꯅꯦ
ꯕꯦꯔꯅꯦꯗꯨꯗꯤ ꯕꯤꯔꯥ ꯕꯤꯔꯥ ꯇꯥꯔꯦ
ꯈꯪꯗꯦꯗ ꯑꯩꯒꯥ ꯄꯨꯟꯕ ꯃꯤꯁꯤꯡꯁꯦ ꯑꯍꯟ ꯉꯥꯛꯇꯅꯤꯗ ꯌꯨꯝ ꯄꯥꯟꯗꯕ ꯉꯥꯛꯇ ꯍꯣꯏ ꯂꯧꯁꯤꯡ ꯌꯥꯝꯅ ꯄꯤꯌꯦ
ꯑꯥ ꯅꯪꯁꯨ ꯈꯥꯡ ꯅꯪꯁꯨ ꯀꯩ ꯌꯥꯝꯗꯤ ꯈꯪꯍꯧꯔꯝꯃꯅꯤꯗ ꯑꯗꯨꯗ ꯌꯥꯎꯕꯗꯒꯤ
ꯍꯣꯏ ꯈꯔ ꯈꯔꯗꯤ ꯑꯗꯨꯝ ꯈꯪꯉꯦ ꯍꯥꯏꯕ ꯇꯥꯔꯦ
ꯑꯥ ꯐꯔꯦ ꯑꯗꯨꯃꯥꯏꯅ ꯈꯪꯉꯝꯗꯣ ꯍꯌꯦꯡꯋꯥꯏ ꯀꯩꯅꯣ ꯑꯣꯏꯗ꯭ꯔꯁꯨ ꯑꯩꯈꯣꯏꯕꯨ ꯂꯥꯏꯌꯦꯡꯕꯤꯅꯕ
ꯇꯅꯤꯡꯗꯦ
ꯍꯤꯗꯥꯛꯀ ꯀꯥꯞꯄ ꯍꯩꯔꯕ ꯅꯠꯇ꯭ꯔꯣ
ꯍꯣꯏ
ꯐꯔꯦ ꯑꯗꯣ ꯑꯗꯨꯒꯨꯝꯕ ꯍꯩꯔꯗꯤ ꯀꯥꯟꯅꯔꯦꯗꯅ
ꯑꯥ
ꯑꯗꯨꯅꯦ ꯊꯕꯛ ꯇꯧꯔꯁꯨ ꯈꯪꯍꯧꯒꯗꯕꯗꯤ ꯑꯗꯨꯒꯨꯝꯕꯅꯦ ꯑꯩꯗꯣ ꯉꯁꯥꯏꯗꯣ ꯅꯉꯣꯟꯗ ꯂꯤꯈ꯭ꯔꯕ ꯍꯨꯏ ꯍꯨꯏꯒꯤ ꯗꯨꯀꯥꯟꯗ ꯂꯩꯕ ꯅꯨꯄꯥ ꯑꯃꯒ ꯋꯥꯔꯤ ꯁꯥꯟꯅꯕ ꯐꯪꯕ
ꯃꯁꯥꯛ ꯈꯪꯗꯕ꯭ꯔꯣ
ꯄꯥꯀꯪꯗꯦꯍꯦ ꯁꯤꯗꯒꯤ ꯍꯧꯑꯦ ꯍꯥꯏ ꯃꯥꯥ ꯂꯩꯐꯝꯗꯣ
ꯃꯄꯥꯟꯗ ꯂꯩꯌꯦ ꯃꯗꯣ ꯂꯩꯐꯝꯗꯤ ꯍꯥꯏꯗꯣꯛꯇ꯭ꯔꯦꯕ ꯑꯗꯨ
ꯑ ꯑ ꯑꯥ
ꯑꯗꯣ ꯍꯨꯏꯒꯤ ꯃꯔꯝꯗ ꯋꯥꯔꯤ ꯁꯥꯟꯅꯩꯌꯦꯕ ꯏꯕꯥꯅꯤꯗꯣ ꯑꯗꯣ ꯑꯩꯅꯀꯣ ꯑꯩꯈꯣꯏ ꯍꯨꯏꯗꯣ
ꯑꯣ
ꯃꯆꯥꯗꯣ ꯃꯆꯥ ꯄꯨꯔ ꯂꯩ ꯑꯦ ꯑꯅꯤꯃꯛ ꯑꯗꯨꯒ ꯑꯗꯨꯝ ꯈꯥꯠꯅꯕ ꯀꯔꯤꯒꯤꯔꯥ ꯍꯥꯏ ꯍꯥꯡꯕ ꯑꯩꯅ
ꯍꯥꯥ
ꯑꯗꯨ ꯀꯔꯤꯒꯤꯔꯥ ꯍꯪꯕ ꯑꯩꯅ
ꯑꯁ ꯅꯥꯡꯁꯤꯁꯨ ꯑꯉꯛꯄ ꯃꯤꯅꯦ ꯑꯗꯨꯒꯨꯝꯕ ꯍꯥꯡꯉꯤꯅ ꯍꯥꯡꯉꯤꯕ ꯑꯁ ꯀꯣꯛꯇꯨꯕꯨ
ꯑꯁ ꯑꯦ ꯂꯥꯏꯌꯦꯡꯕ ꯃꯤꯗ ꯍꯥꯡꯗ꯭꯭ꯔꯗꯤ ꯀꯅꯥꯗ ꯍꯪꯗꯣꯏꯅꯣ ꯑꯗꯨꯒꯨꯝꯕꯗꯣ ꯏꯀꯥꯏ ꯅꯤꯉꯥꯏ ꯂꯩꯇꯦ
ꯑ
ꯑꯩꯅ ꯍꯨꯏꯒꯤ ꯃꯔꯝ ꯉꯥꯛꯇ ꯍꯟꯖꯤꯟꯕ ꯃꯥꯅ ꯍꯨꯏꯒꯤ ꯀꯩꯅꯣꯗ ꯐꯝꯃꯦ ꯍꯥꯏꯕꯗꯨꯒꯤ ꯑꯣ ꯍꯨꯏꯒꯤ ꯍꯤꯗꯥꯛꯒꯨꯝꯕ ꯌꯣꯜꯂꯦ ꯍꯥꯏꯕꯗꯨꯗꯒꯤ
ꯑꯥ
ꯑꯩ ꯑꯩꯁꯨ ꯍꯪꯕ ꯌꯥꯕꯗꯤ ꯍꯥꯡꯖꯟꯕꯅꯦ ꯅꯨꯄꯥ ꯑꯣꯏꯕꯁꯦ ꯌꯥꯝ ꯋꯥꯏ ꯀꯥꯏꯅ ꯍꯥꯏꯔꯛꯦ ꯑ ꯃꯁꯛꯇꯨꯒ ꯃꯁꯛ ꯌꯥꯝ ꯈꯪꯕꯒꯤ ꯇꯥꯏꯞꯇ
ꯅꯪꯁꯨ ꯌꯥꯝ ꯇꯧꯔꯝꯃꯤꯖꯥꯠꯅꯤꯅ
ꯑꯩꯗꯤ ꯖꯠ ꯖꯠꯀꯤ ꯃꯤꯅꯦ
ꯑꯗꯨ ꯃꯃꯤꯡꯁꯨꯀꯣ ꯑꯩꯈꯣꯏ ꯈꯨꯟꯒꯤ ꯅꯨꯄꯥꯒꯤ ꯃꯃꯤꯡꯒ ꯆꯞ ꯃꯥꯟꯅꯕ ꯂꯩ ꯑꯩꯈꯣꯏ ꯌꯨꯝ ꯃꯅꯥꯛꯇ ꯂꯩꯕꯗꯣ
ꯅꯨꯄꯤꯔ ꯅꯨꯄꯥꯔ ꯈꯪꯗꯕꯒꯤꯔꯣ
ꯁꯤꯝꯒ ꯀꯨꯝꯕ ꯅꯨꯄꯥꯗꯣ ꯈꯪꯕ꯭ꯔꯣ
ꯐꯪꯉꯦꯍꯦ
ꯑꯗꯨꯒꯤ ꯃꯃꯤꯡꯒ ꯆꯞ ꯃꯥꯟꯅꯕ ꯋꯥꯅꯤ ꯑꯩ ꯐꯥꯔꯁꯇꯗꯤ ꯃꯥꯔꯅꯒ ꯈꯟꯕꯅꯦ
ꯂꯥꯁꯇ ꯃꯥ ꯑꯣꯏꯔꯝꯃꯗꯤꯀꯣ
ꯃꯥꯁꯇꯔ ꯂꯥꯁꯇ ꯃꯥ ꯑꯣꯏꯔꯝꯗꯤ ꯐꯖꯅ ꯈꯥꯏꯕꯤꯒꯦ ꯇꯧꯔꯒ
ꯍꯥ
ꯑꯣꯏꯔꯝꯗ꯭ꯔꯦ ꯃꯩꯇꯩꯂꯣꯟ ꯃꯩꯇꯩꯂꯣꯟ ꯁꯨꯗꯦ
ꯍꯣꯏ
ꯃꯥꯁꯨ ꯒꯥꯔꯤ ꯂꯩꯇ꯭ꯔꯦ ꯍꯥꯏꯕꯒꯨꯝ ꯇꯧꯋꯤꯅꯦ
ꯀꯥꯏ ꯆꯠꯈ꯭ꯔꯕ꯭ꯔ ꯌꯣꯟꯊꯣꯛꯈ꯭ꯔꯕ꯭ꯔ
ꯌꯣꯟꯕ ꯑꯣꯏꯔꯝꯅꯤ ꯃꯥ ꯄꯩꯁꯥ ꯆꯤꯟꯕꯒꯤ ꯅꯣꯏ ꯌꯨꯝ ꯃꯅꯥꯛꯔꯣꯝꯗ ꯂꯩꯌꯦ ꯍꯥꯏꯅꯦ ꯃꯥꯗꯣ
ꯍꯣꯏ ꯂꯩꯌꯦꯅꯦ
ꯑꯣ ꯐꯥꯏꯑ ꯃꯥ ꯍꯧꯖꯤꯛꯀꯥꯟ ꯒ꯭ꯌꯥꯟ ꯇꯥꯔꯛꯄ ꯃꯥꯜꯂꯦ
ꯍꯥꯟꯗꯤ ꯉꯥꯎꯁꯤꯟꯅꯕ꯭ꯔꯕ
ꯍꯥꯟꯅꯗꯤ ꯑꯗꯨꯒꯨꯝꯕ ꯊꯕꯛ ꯇꯧꯔꯛꯑꯗꯤ ꯄꯩꯁꯥ ꯈꯔꯕꯨꯗꯤ ꯁꯦꯚꯤꯡ ꯇꯧꯔꯝꯅꯤꯅ ꯀꯣꯏꯆꯠ ꯆꯠ ꯀꯣꯏꯉꯥꯎ ꯉꯥꯎꯔꯒ ꯍꯧꯖꯤꯛ ꯈꯛꯇ ꯒ꯭ꯌꯥꯟ ꯇꯥꯔꯦ ꯊꯕꯛ ꯇꯧꯋꯤꯁꯤꯅ
ꯍꯧꯖꯤꯛ ꯈꯛꯇ ꯏꯀꯥꯏꯕ ꯈꯪꯗꯕꯒꯤ ꯊꯕꯛ ꯇꯧꯕ꯭ꯔꯥ ꯃꯤꯉꯣꯟꯗ ꯅꯤꯅꯤꯡꯗꯕꯒꯤ ꯇꯧꯕꯁꯨ ꯐꯩꯌꯦ
ꯑ ꯑꯗꯨꯅꯦ ꯄꯨꯟꯁꯤ ꯍꯥꯏꯕꯁꯦ ꯃꯤꯉꯣꯟꯗ ꯗꯤꯄꯦꯟ ꯇꯧꯔꯒ ꯅꯪ ꯃꯤꯉꯣꯟꯗ ꯑꯗꯨꯝ ꯀꯩꯅꯣ ꯇꯧꯔꯒ ꯂꯩꯕ ꯌꯥꯗꯦꯗꯅ
ꯍꯣꯏ ꯌꯥꯗꯦ ꯌꯥꯗꯦ
ꯄꯩꯁꯥꯅ ꯁꯦꯟꯗꯣꯛ ꯂꯝꯕꯤ ꯊꯣꯛꯄ ꯀꯩꯅꯣ ꯇꯧꯋꯤꯗꯅ ꯐꯕ ꯁꯦꯟꯗꯣꯛ ꯂꯝꯕꯤ ꯊꯣꯛꯄꯗꯣ ꯑꯗꯨꯅ ꯐꯩꯌꯦꯗꯅ꯫ ꯑꯩꯗꯤ ꯍꯌꯦꯡꯋꯥꯏꯀꯣ
ꯑ
ꯌꯨꯝ ꯄꯥꯜꯂꯁꯨ ꯑꯩꯒꯤ ꯅꯨꯄꯥꯗ ꯄꯩꯁꯥ ꯅꯤꯅꯤꯡꯗꯕꯒꯤꯅꯦ ꯇꯣꯂꯣꯞ ꯆꯥꯗ꯭ꯔꯗꯤ ꯌꯥꯗꯦ ꯍꯥꯏꯕꯗꯣ ꯌꯨꯝ ꯄꯥꯂꯗꯤ ꯍꯥꯏꯕ ꯄꯥꯟꯗꯗꯤ ꯄꯥꯟꯗꯦꯗ꯭ꯔ
ꯄꯥꯟꯗꯗꯤ ꯄꯥꯟꯗꯔ꯭ꯦ ꯄꯥꯂꯗꯤ ꯄꯥꯜꯂꯦ ꯑꯗꯨꯅꯤ ꯑꯩꯅ ꯍꯥꯏꯅꯤꯡꯉꯤꯁꯤꯁꯨ
ꯄꯥꯜꯂꯨꯔꯒ ꯃꯊꯣꯡ ꯆꯥꯗꯕ ꯃꯤ ꯑꯣꯏꯔꯝꯃꯗꯤꯀꯣ
ꯑꯁ ꯃꯊꯣꯡ ꯆꯥꯗ꯭ꯔꯗꯤ ꯄꯥꯟꯗꯕꯤꯗ ꯍꯜꯂꯛꯑꯒꯂꯣꯏꯔꯦ ꯀꯔꯤꯒꯤ ꯋꯥꯅ ꯍꯤꯡꯒꯅꯤ ꯄꯨꯟꯁꯤꯁꯦ ꯐꯒꯤꯒꯤ ꯇꯥꯏꯞꯇ ꯄꯨꯟꯁꯤꯁꯦ ꯐꯒꯤꯔꯣꯕ
ꯅꯠꯇꯦ ꯅꯠꯇꯦ
ꯑꯗꯨꯒꯨꯝꯕ ꯌꯥꯕ꯭ꯔꯣ ꯑꯩꯈꯣꯏ ꯑꯩꯈꯣꯏ ꯒ꯭ꯔꯨꯞ ꯑꯩꯈꯣꯏ ꯀꯥꯡꯕꯨꯗ ꯈꯔ ꯋꯥꯡꯕ ꯅꯨꯄꯤꯗꯣ
ꯍꯣꯏꯅꯦ
ꯃꯄꯥꯟꯗ ꯂꯩꯕꯗꯣ ꯉꯁꯥꯏ ꯋꯥꯔꯤ ꯁꯥꯟꯅꯩꯌꯦ
ꯑꯥ
ꯑꯗꯨ ꯀꯔꯤ ꯁꯥꯟꯅꯗꯣꯏꯅꯣ ꯍꯪꯉꯦ ꯃꯥꯗꯣ
ꯑꯥ
ꯑꯩꯅ ꯍꯥꯏꯔꯛꯀꯦ ꯑꯗꯨꯝ ꯁꯅꯁꯦ ꯍꯥꯏꯕꯤꯕ ꯑꯩꯅꯁꯨꯀꯣ ꯑꯗꯨꯝ ꯃꯥꯗꯣ ꯑꯗꯨꯝ ꯁꯥꯟꯅꯔꯦ
ꯑꯃ ꯀꯩꯅꯣ ꯇꯧꯕꯅꯤꯅ ꯏꯕꯥꯅꯤ ꯕꯣꯜꯒꯤ ꯃꯔꯝꯗ ꯁꯥꯟꯅꯔꯦ ꯃꯥꯁꯨ ꯕꯣꯜ ꯌꯥꯝ ꯌꯦꯡꯉꯤꯌꯦ
ꯑꯁ ꯌꯦꯡ ꯉꯝꯒꯅꯤꯌꯦ ꯎꯋꯦ ꯑꯗꯨꯝ ꯊꯥꯒꯠꯂꯤꯗꯨꯗꯤ ꯃꯥ
ꯕ‌ꯣ ꯌꯥꯝ ꯌꯦꯡꯉꯤ ꯌꯥꯌꯦ ꯃꯥꯅꯀꯣ
ꯎ
ꯈꯔ ꯃꯨꯕ ꯀꯥꯡꯉꯨꯗ ꯈꯪꯉꯤꯗꯅ ꯃꯥ ꯂꯩ ꯑꯃ ꯃꯨꯕ ꯀꯥꯡꯕꯨ ꯉꯥꯛꯇꯅꯦꯕ ꯃꯨꯕ ꯑꯩꯈꯣꯏꯁꯨ ꯃꯥꯅ ꯅꯝꯐꯨ ꯅꯝꯐꯨ ꯑꯦ ꯅꯝꯐꯨ ꯍꯥꯏꯌ‌ꯦ ꯃꯥꯅ ꯌꯦꯡꯕꯒꯤ ꯑꯗꯨꯝ ꯌꯦꯡꯍꯜꯂꯦ ꯍꯥꯏꯌꯦ
ꯑꯣ
ꯑꯗꯣ ꯃꯥꯅ ꯃꯣꯏꯅ ꯀꯔꯤ ꯍꯥꯏꯕ꯭ꯔꯥ ꯁꯞꯄꯣꯔꯠ ꯇꯧꯕꯗꯣ ꯑ ꯀꯝꯕꯅ ꯍꯩꯕꯅ ꯀꯔꯝꯕꯅ ꯍꯩꯕ꯭ꯔꯣ ꯑꯗꯨ ꯍꯥꯏꯔ‌ꯣ ꯍꯥꯏꯕꯤꯔꯛꯑꯣ ꯁꯄꯣꯔꯠ ꯇꯧꯅꯤꯡꯉꯥꯏ ꯑꯁꯤꯕꯨ ꯑꯣꯏꯕ ꯌꯥꯕ ꯋꯥꯔꯕ
ꯑꯩ ꯑꯩꯈꯣꯏꯗꯒꯤꯁꯨ ꯍꯩꯕꯁꯨ ꯂꯩꯌꯦ ꯄꯪꯕꯁꯨ ꯂꯩꯕ ꯖꯥꯠꯅ‌ꯦ ꯂꯩꯍꯧ
ꯎꯝ ꯌꯦꯡꯗꯕ ꯑꯣꯏꯗꯤ ꯈꯪꯉꯣꯏꯗ ꯑꯩꯈꯣꯏꯗꯤ ꯌꯦꯡꯕꯒꯤ ꯈꯪꯕꯅꯤ ꯑꯩꯈꯣꯏꯁꯨ ꯌꯦꯡꯒꯦꯗ ꯑꯩꯕꯨꯗꯤ ꯍꯟꯗꯛꯅ ꯌꯦꯡꯉꯦ ꯍꯥꯏꯔꯁꯨ ꯃꯔꯛ ꯃꯔꯛ ꯌꯦꯡꯕ ꯋꯥꯅꯤ ꯌꯥꯝ ꯀꯩꯅꯣ ꯇꯧꯕꯗꯤ ꯅꯠꯇꯦꯗꯅ
ꯑꯥ
ꯎ ꯈꯪꯗꯦ ꯌꯦꯡꯒꯦ ꯍꯧꯔ‌ꯦꯟ ꯍꯣꯔꯦꯟꯁꯨ ꯌꯦꯡꯗꯣꯏꯅꯦ ꯑꯩ ꯐꯥꯒꯤꯔꯣ ꯑꯩꯕꯨ ꯐꯥꯒꯤ ꯐꯥꯒꯤ ꯌꯥꯕ ꯃꯤꯔꯣ ꯑꯩꯕꯨ
ꯄꯨꯡ ꯅꯥꯏꯟ ꯊꯥꯔꯇꯤꯗ ꯂꯩꯕꯅꯦ ꯅꯪꯁꯨ ꯌꯦꯡꯒꯦꯔꯣ ꯑꯥꯔꯖꯦꯟꯇꯤꯅꯥ ꯁꯥꯟꯅꯗꯣꯏꯅꯦ ꯑꯩꯈꯣꯏꯒꯤ ꯄꯨꯄꯨ ꯅꯠꯇꯕ ꯃꯤꯁꯤꯗꯣ
ꯅꯣꯏꯒꯤ ꯀꯩꯅꯣꯗꯨꯔꯣ ꯅꯣꯏꯒꯤ ꯍꯥꯃꯦꯡꯗꯨꯔꯣ
ꯑꯩꯈꯣꯏꯒꯤ ꯃꯤꯗꯣ ꯑꯩꯈꯣꯏꯒꯤ ꯃꯤ ꯍꯥꯏꯕ ꯇꯥꯔꯦ
ꯀꯔꯤꯒꯤꯅꯣꯕ ꯃꯤꯕꯨ ꯍꯥꯃꯦꯡ ꯀꯧꯔꯤꯗꯣ
ꯀꯅꯥꯅ ꯍꯥꯃꯦꯡ ꯀꯧꯕꯤꯕ꯭ꯔꯣ ꯃꯤꯕ‌ꯣ
ꯍꯕꯦꯛ ꯍꯥꯏꯁꯦ ꯃꯄꯥꯟꯂꯣꯝꯒꯤ ꯂꯣꯟꯗ ꯈꯪꯉꯣ ꯍꯥꯃꯦꯡꯁꯦ ꯀꯩ ꯀꯧꯕ꯭ꯔꯥ ꯏꯪꯒ꯭ꯔꯥꯖꯤꯗ ꯑꯗꯨ ꯀꯩꯒꯤ ꯊꯣꯟꯕꯤꯔꯤꯅꯣ
ꯁ‌ꯦꯁ ꯃꯤꯗꯤ ꯑꯦꯡꯒ꯭ꯔꯥꯖꯤꯒ ꯍꯥꯏꯀꯣ ꯑꯩꯗꯤ ꯑꯗꯨꯒꯨꯝꯕ ꯂꯣꯟꯒ ꯊꯣꯛꯇꯦ ꯑꯩ ꯅꯉꯣꯟꯗꯒꯤ ꯇꯝꯁꯤꯜꯂ‌ꯦꯀ‌ꯣ
ꯍꯣꯏ ꯍꯣꯏ ꯑꯗꯨ ꯀꯃꯥꯏꯅ ꯀꯅꯥ ꯍꯣꯏ ꯍꯥꯏꯔꯣꯅꯦ
ꯑꯦꯡꯒ꯭ꯔꯥꯖꯤꯗꯣ ꯑꯁꯤ ꯃꯩꯇꯩꯂꯣꯟ ꯑꯣꯏꯕ꯭ꯔꯣ
ꯍꯣꯏꯅꯦ
ꯍꯥꯏꯗꯤ ꯀꯩꯅꯣꯒꯤ ꯂꯣꯟꯗ ꯈꯟꯕ ꯍꯩꯁꯇꯒꯤ ꯍꯧꯕꯗꯣ
ꯅꯠꯇꯤꯌ‌ꯦ ꯏꯕꯦꯝꯃꯥ ꯅꯪ ꯁꯪꯁꯀ꯭ꯔꯤꯠ ꯀꯨꯝꯕꯖꯤ ꯈꯪꯗꯕ꯭ꯔꯣ
ꯑꯗꯨꯒꯨꯝꯕ ꯑꯩ ꯈꯪꯖ ꯂꯥꯛꯆꯗꯦ
ꯑꯁ ꯌꯥꯝ ꯅꯧꯔꯤ
ꯑꯧ ꯈꯔꯗꯤ ꯅꯧꯔꯦ ꯍꯥꯏꯕ ꯇꯥꯔꯦ
ꯑꯗꯨ ꯃꯤꯕꯨ ꯀꯃꯥꯏꯅ ꯍꯥꯃꯦꯡ ꯍꯥꯏꯅ ꯊꯣꯜꯂꯤꯅꯣ ꯍꯥꯏꯕꯅꯤꯗ
ꯈꯟꯗꯦ ꯃꯤꯅꯤꯡ ꯂꯩꯔꯝꯅꯤ ꯃꯣꯏꯁꯨ ꯑꯔꯊꯥ ꯂꯩꯔꯝꯅꯤ
ꯑꯦꯁ ꯌꯦꯡꯅꯤ ꯌꯦꯡꯒꯦ ꯌꯦꯡꯉꯦ ꯍꯥꯏꯔꯒ ꯑꯗꯨꯐꯥꯎ ꯈꯪꯗꯕ ꯈꯪꯗ꯭ꯔꯗꯤ ꯌꯦꯡꯉꯨꯔꯅꯨ
ꯑꯣꯔꯊꯥ ꯂꯩꯔꯝꯅꯤꯕ ꯃꯣꯏꯁꯨ
ꯑꯗꯨ ꯅꯪ ꯈꯪꯗꯕꯒꯤ ꯈꯪꯗ꯭ꯔꯗꯤ ꯀꯩꯒꯤ ꯌꯦꯡꯉꯤꯅꯣ
ꯑꯗꯨꯗꯤ ꯈꯪꯗꯦ ꯈꯪꯖ ꯂꯥꯛꯆꯗ꯭ꯔꯦꯍꯦ
ꯄꯥꯝꯃꯤ ꯄꯥꯝꯃꯤ ꯍꯥꯏꯔꯒ ꯑꯗꯨꯐꯥꯎ ꯈꯪꯗ꯭ꯔꯗꯤ ꯑ ꯅꯪ ꯃꯇꯤꯛ ꯆꯥꯗ꯭ꯔꯦ
ꯍꯥꯃꯦꯡ ꯂꯩꯇꯦ ꯑꯩꯒꯤ ꯑꯣꯏꯅꯗꯤ ꯍꯥꯃꯦꯡ ꯂꯩꯇꯦ ꯑꯗꯨꯝ ꯍꯩ ꯍꯩꯕꯗꯣ ꯑꯗꯨꯝ ꯑꯁꯤ ꯍꯩꯌꯦ ꯑꯁꯤ ꯍꯩꯇꯦ ꯍꯥꯏꯕꯒꯤ ꯋꯥꯅꯦ ꯍꯥꯃꯦꯡ
ꯆꯠꯂ‌ꯣ ꯍ‌ꯣꯏ
ꯑꯩꯗꯣ ꯀꯩꯅꯣꯝ ꯌꯥꯝ ꯆꯥꯅꯤꯡꯕ ꯑꯗꯨꯠ ꯃꯈꯣꯟ ꯀꯩꯀꯥ ꯌꯥꯝ ꯇꯥꯒꯗ꯭ꯔꯅꯂ
ꯀꯔꯤꯗꯣ ꯀꯔꯤ ꯆꯥꯗ꯭ꯣꯏꯅꯣ
ꯑꯩꯗꯣ ꯀꯩꯅꯣ ꯌꯥꯝ ꯆꯥꯅꯤꯡꯕ ꯄꯥꯏꯔꯒꯗꯤ ꯂꯩꯕ
ꯑ ꯑꯗꯨ ꯀꯔꯤ ꯀꯌꯥꯝ ꯀꯌꯥꯝ ꯂꯥꯛꯒꯗ꯭ꯔꯣ